ꯍꯜꯂꯣ ꯇꯥꯕꯤꯕ꯭ꯔꯣ
ꯍꯜꯂꯣ ꯇꯥꯔꯕ
ꯑ ꯇꯥꯔꯦ ꯇꯥꯔꯦ
ꯍꯣ ꯇꯥꯔꯦ ꯇꯥꯔꯦ ꯑꯩꯖꯨ ꯇꯥꯔꯦ
ꯑꯣ ꯈꯪꯗꯦ ꯉꯁꯥꯏꯒꯤꯗꯣ ꯈꯔ ꯀꯩꯅꯣ ꯀꯃꯥꯏꯅ ꯇꯧꯕꯅꯣ ꯅꯦꯠꯋꯥꯛ ꯏꯁꯨꯁ ꯂꯩꯕꯩꯔꯥ
ꯑꯧ ꯃꯥꯂꯦ ꯎꯝ
ꯍꯣꯏ ꯀꯩ ꯇꯧꯕꯤꯔꯝꯃꯤꯅꯣ
ꯑꯣ ꯑꯩꯗꯣ ꯀꯩꯝ ꯇꯧꯗꯦ ꯑꯩ ꯗꯤꯄꯥꯔꯠꯃꯦꯟꯗ ꯂꯩꯌꯦ ꯆꯦ ꯑꯩꯒꯤ ꯐꯥꯏꯜ ꯀꯩꯀꯥ ꯈꯔ ꯄ꯭ꯔꯣꯁꯦꯁ ꯇꯧꯗꯧꯕ ꯑꯗꯨꯗꯣ ꯇꯧꯕꯒꯤ ꯌꯦꯡꯉꯨꯔꯦ ꯄ꯭ꯔꯣꯒ꯭ꯔꯦꯁ ꯔꯤꯄꯣꯔꯠ ꯁꯦꯃꯤꯅꯥꯔ ꯂꯩꯕ ꯑꯗꯨ ꯑꯗꯨꯒꯤ ꯗꯤ ꯁꯤ ꯀꯝꯃꯨꯅꯤꯇꯤ ꯆꯦꯟꯖ ꯇꯧꯕ ꯈꯣꯠꯄ ꯍꯥꯏꯅ ꯂꯩꯌꯦꯕ ꯑꯗꯨꯗꯨꯒꯤ ꯆꯦꯟꯖ ꯇꯧꯒꯗ꯭ꯔꯥ ꯈꯣꯠꯀꯗ꯭ꯔꯅ ꯍꯪꯉꯨꯔꯦ ꯑꯗꯨꯗꯨꯒ ꯇꯧꯗꯧ ꯂꯩꯇꯦꯅ ꯁꯨꯝ ꯐꯝꯃꯤ ꯀꯥꯗ ꯗꯤꯄꯥꯔꯠꯃꯦꯟꯗ
ꯑꯣ ꯆꯥꯛꯇꯤ ꯆꯥꯕꯤꯔꯕ꯭ꯔꯣ ꯑꯗꯨꯗꯤ
ꯑꯣ ꯆꯥꯛ ꯆꯥꯗ꯭ꯔꯤ ꯅꯪꯗꯤ ꯆꯥꯔꯕꯣ
ꯆꯥꯗ꯭ꯔꯤ ꯑꯩꯒꯤꯁꯨ ꯑꯥ ꯆꯥꯗ꯭ꯔꯤ ꯉꯍꯥꯛ ꯂꯩꯔꯒ
ꯃꯦꯁ ꯍꯣꯜꯗ ꯆꯥꯗꯣꯏꯔꯥ ꯃꯦꯁꯇ ꯆꯥꯗꯣꯏꯔꯥ
ꯑꯣ ꯑꯣ ꯑꯩꯗꯤ ꯀꯩꯅꯣꯗ ꯂꯩꯇꯦ ꯌꯨꯝꯗ ꯂꯩꯌꯦ ꯍꯧꯖꯤꯛ ꯑꯗꯨꯅ ꯑꯗꯨꯝ ꯌꯨꯝꯒꯤ ꯆꯥꯛ ꯎꯝ ꯍꯣꯏ
ꯑꯣꯀꯦ ꯀꯩ ꯍꯦꯟꯖꯥꯡ ꯊꯣꯡꯒꯦ ꯌꯨꯝꯗꯗꯤ
ꯑꯩꯁꯦ ꯐꯖꯅ ꯈꯪꯗ꯭ꯔꯤ ꯃꯄꯥꯟꯗ ꯂꯩꯔꯤꯔꯨꯕ ꯉꯁꯥꯏ ꯑꯗꯨꯒꯤ ꯑꯕꯣꯛ ꯌꯨꯝꯗ ꯀꯩꯅꯣ ꯇꯧꯗꯣꯏꯕ ꯑꯗꯨ ꯉꯁꯤꯗꯣ ꯑꯗꯨꯝ ꯑꯥ ꯉꯁꯤꯁꯦ ꯅꯣꯡꯁꯦ ꯌꯥꯝ ꯀꯟꯅ ꯆꯨꯕꯗꯤ ꯅꯠꯇꯕ ꯑꯃ ꯄꯥꯔꯒ ꯑꯗꯨꯝ ꯁꯥꯇꯤꯟ ꯇꯨꯞꯇ꯭ꯔꯁꯨ ꯌꯥꯕꯩ ꯃꯑꯣꯡꯗꯣ
ꯑꯥ
ꯑꯗꯨꯃꯥꯏꯅꯗꯤ ꯆꯨꯏꯌꯦ ꯍꯩꯊꯔꯛꯇ꯭ꯔꯤꯗꯣ ꯈꯪꯗꯦ ꯍꯣꯔꯦꯟ ꯃꯪꯗꯤ ꯃꯪꯉꯦ ꯇꯥꯔꯛꯇꯧꯗꯤ ꯃꯥꯜꯂꯦ ꯀꯟꯅ ꯀꯃꯥꯏ ꯇꯧꯗꯨꯏ
ꯑꯣ ꯈꯣꯏꯁꯤꯗꯁꯨ ꯋꯦꯗꯔꯁ ꯁꯤ ꯑꯗꯨꯝ ꯑꯗꯨꯝ ꯉꯔꯥꯡꯗꯤ ꯅꯣꯡꯆꯨꯏ ꯉꯔꯥꯡ ꯅꯨꯃꯤꯠ ꯆꯨꯞꯄꯝꯗꯤ ꯑꯗꯨꯝ ꯐꯖꯅ ꯆꯨꯏ ꯉꯁꯤꯗꯤ ꯑꯃꯨꯛ ꯈꯔ ꯂꯦꯞ ꯈ꯭ꯔꯦ
ꯑꯣ ꯉꯔꯥꯡꯁꯨ ꯁꯨꯃꯥꯏꯅ ꯇꯧꯋꯦꯕ ꯌꯥꯝ ꯀꯟꯅ ꯆꯨꯗꯕꯤꯗ ꯑꯃ ꯃꯪꯉꯒ ꯄꯥꯛꯅ ꯂꯩꯔꯒ ꯆꯨꯗ꯭ꯔꯒ ꯑꯗꯨꯝ ꯈꯔ ꯑꯗꯨꯝ ꯉꯍꯥꯛ ꯄꯥꯅ ꯄꯥꯅ ꯆꯨꯔꯒ ꯑꯗꯨꯝ ꯀꯨꯏꯅꯗꯤ ꯆꯨꯕꯗꯣ ꯑꯗꯨꯃꯥꯏꯅ ꯇꯧꯋꯦ ꯇꯣ ꯃꯃꯥꯡꯒꯤ ꯋꯤꯛ ꯑꯗꯥꯏꯗꯗꯤ ꯌꯥꯝ ꯀꯟꯅ ꯆꯨꯔꯒ ꯍꯥꯏꯗꯤ ꯑꯩꯈꯣꯏꯅ ꯌꯨꯝꯗꯩꯩ ꯊꯣꯛꯈꯤꯕꯗ ꯊꯕꯛ ꯆꯠꯄꯗ ꯅꯣꯡꯨ ꯁꯨꯛꯆꯨ ꯆꯨꯗꯅ ꯊꯣꯛꯄꯗꯣ ꯑꯗꯨꯒ ꯌꯨꯝ ꯑꯥ ꯊꯕꯛ ꯌꯧꯔꯀꯥꯟꯗ ꯀꯟꯅ ꯍꯩꯊꯔꯒ ꯆꯣꯠꯂꯒ ꯌꯨꯝꯗ ꯆꯣꯠꯅ ꯂꯥꯛꯑꯒ ꯌꯨꯝꯗꯅ ꯀꯩꯝꯇ ꯑꯃꯨꯛ ꯆꯨꯔꯝꯗꯕꯒꯨꯝꯕ
ꯍꯣ ꯍꯣ ꯍꯣ ꯍꯧꯖꯤꯛ ꯑꯧ ꯂꯣꯏꯅ ꯅꯣꯡ ꯆꯨꯅꯕ ꯃꯥꯜꯂꯦ ꯀꯟ ꯀꯟꯅꯀꯣ
ꯑꯥ ꯑꯗꯨꯃꯥꯏꯅ ꯇꯧꯋꯦ ꯑꯗꯣ ꯉꯔꯥꯡ ꯅꯍꯥꯟꯗꯩꯩꯗꯤ ꯑꯃꯨꯛ ꯆꯨꯗ꯭ꯔꯦꯕ ꯑꯗꯨꯃꯥꯏꯅ ꯑꯃ ꯌꯥꯝꯅ ꯄꯥꯛꯅ ꯀꯩ ꯍꯥꯏꯅꯤ ꯆꯣꯠꯅꯗꯤ ꯆꯨꯗ꯭ꯔꯒ ꯑꯗꯨꯝ ꯇꯞꯅ ꯇꯞꯅ ꯆꯨꯕꯗꯣ ꯑꯗꯨꯃꯥꯏꯅ ꯑꯥ ꯑꯥ ꯑꯥ ꯍꯣꯏ ꯑꯗꯨ ꯈꯔꯗꯤ ꯐꯔꯦ ꯅꯣꯡꯗꯤ ꯆꯨꯕꯁꯦ ꯍꯥꯏꯗꯤ ꯁꯥ ꯍꯧꯖꯤꯛꯀꯥꯟ ꯌꯥꯝ ꯁꯥꯟꯅꯔꯦꯗꯅ
ꯑꯥ ꯑꯥ
ꯑꯗꯨꯅ ꯀꯣꯛ ꯆꯤꯛꯄꯒ ꯌꯥꯎꯔꯛꯑꯦ ꯃꯇꯝ ꯑꯃ ꯃꯔꯛ ꯑꯃ ꯅꯣꯡ
ꯑꯧ ꯑꯣ ꯌꯥꯝꯅꯗꯤ ꯈꯔ ꯑꯧ
ꯍꯣꯏ ꯈꯤꯠ ꯍꯣꯏ ꯈꯤꯇꯪꯗꯤ ꯐꯥꯔꯦ ꯑꯗꯣ ꯑꯈꯣꯏꯒꯤ ꯍꯥꯏꯗꯤ ꯃꯅꯤꯄꯨꯔꯒꯤ ꯑꯃꯨꯛ ꯂꯝꯕꯤ ꯊꯣꯡꯗꯣ ꯐꯠꯇꯕꯅꯤꯅ ꯑꯃꯨꯛ ꯑ ꯐ꯭ꯂꯠꯀꯨꯝꯕꯗꯣ ꯌꯥꯝ ꯇꯣꯏꯅ ꯊꯣꯛ ꯍꯥꯏꯗꯤ ꯐ꯭ꯂꯠꯃꯛꯀꯤ ꯅꯣꯡꯗꯨ ꯆꯨ ꯅꯣꯡꯗꯣ ꯆꯨꯕ ꯌꯧꯗ ꯇꯥꯔꯒꯁꯨ ꯑꯗꯨꯝ ꯂꯝꯕꯤꯁꯦ ꯑꯗꯨꯝ
ꯍꯣꯏ ꯍꯣꯏ ꯏꯁꯤꯡ ꯑꯥ ꯑꯥ
ꯑꯪ ꯑꯗꯨꯅ ꯂꯝꯕꯤ ꯆꯠꯄꯗꯗꯤ ꯈꯔ ꯑꯃꯨꯛ ꯅꯨꯡꯉꯥꯏꯇꯦꯅ ꯍꯥꯏꯇꯥꯔꯦ
ꯑꯃ ꯅꯠꯇ꯭ꯔꯒ ꯑꯃ ꯑꯗꯨꯝ ꯅꯨꯡꯉꯥꯏꯇꯕꯗꯣ ꯋꯦꯗꯔ ꯅꯨꯡꯉꯥꯏ ꯇ꯭ꯔꯒꯅ ꯋꯦꯗꯔ ꯅꯨꯡꯉꯥꯏꯇ꯭ꯔꯒꯅ ꯂꯝꯕꯤ ꯑꯃꯨꯛ ꯈꯔ ꯐꯕꯀꯣ
ꯍꯣꯏ ꯑꯗꯨꯅ ꯑꯗꯨ ꯐꯔꯦꯅ ꯑꯃꯨꯛ ꯍꯥꯏꯔꯒꯅ ꯑꯃꯨꯛ ꯑꯃꯨꯛ ꯁꯨꯃꯥꯏꯅ ꯑꯃꯨꯛ ꯑꯃꯨꯛ ꯁꯥꯔꯒꯅ ꯑꯃꯨꯛ ꯆꯠꯄ ꯉꯝꯗꯦ ꯍꯧꯖꯤꯛꯀꯥꯟꯗꯤ ꯃꯅꯤꯄꯨꯔꯁꯤꯁꯨ ꯑꯥ ꯀꯩꯅꯣꯒꯤ ꯗꯦꯂꯤ ꯑꯗꯩꯗꯤ ꯌꯥꯝ ꯑꯁꯥꯕ ꯂꯝ ꯔꯥꯖꯁꯊꯥꯟꯒꯤ ꯇꯥꯏꯞꯇ ꯌꯥꯝ ꯍꯥꯏꯗꯤ ꯑꯗꯨꯃꯛ ꯌꯧꯅ ꯁꯥꯗ ꯇꯥꯔꯁꯨ ꯀꯣꯛ ꯆꯤꯛ ꯑꯒ ꯁꯥꯕꯗꯣ ꯑꯗꯨꯃꯥꯏꯅ ꯇꯧꯈꯠꯂꯛꯑꯦꯕ
ꯑꯥ
ꯌꯥꯝ ꯌꯥꯛꯑꯦ ꯍꯥꯏꯇꯥꯔꯦ ꯑꯗꯣ ꯅꯨꯡꯁꯥꯗꯣ
ꯃꯥꯅꯦ ꯌꯥꯝꯅ ꯑꯣꯟꯒꯔꯦꯀꯣ ꯌꯥꯝꯅ
ꯍꯣꯏ ꯑꯗꯨꯒ ꯊꯥꯏꯅꯗꯤ ꯑꯦꯁꯤꯒꯨꯝꯕꯁꯤ ꯀꯩꯁꯨ ꯍꯥꯏꯗꯤ ꯗꯔꯀꯥꯔ ꯇꯥꯔꯝꯗꯝꯅꯦ ꯐꯦꯟ ꯈꯛꯇꯅ ꯍꯨꯝꯕꯗ ꯑꯗꯨꯝ ꯏꯪꯕꯅꯦꯕ
ꯑꯧ ꯍꯧꯖꯤꯛꯇꯤ ꯑꯧ ꯑꯦꯁꯤꯒꯁꯦ ꯑꯧ ꯗꯔꯀꯥꯔ ꯇꯥꯔꯦꯑꯦ ꯃꯅꯤꯄꯨꯔꯁꯨ
ꯇꯨꯗꯨꯅꯦ ꯍꯥꯏꯖꯦ ꯁꯥꯝꯃꯟꯗꯅ ꯑꯦ ꯁꯤꯁꯨ ꯇꯥꯔꯦ ꯑꯗꯩ ꯅꯨꯡꯗꯥꯡꯗ ꯐꯦꯟꯒꯨꯝꯕ ꯑꯗꯨꯝ ꯃꯌꯥꯝ ꯁꯥꯝꯃꯜꯂꯗꯤ ꯐꯦꯟ ꯊꯥꯔꯒ ꯇꯨꯝꯕꯁꯨꯨ ꯑꯃꯨꯛ ꯌꯥꯎꯔꯦ
ꯑꯥ ꯑꯗꯨꯒ ꯑꯃꯨꯛ ꯀꯣꯛ ꯆꯤꯛꯄ ꯅꯥꯇꯣꯟ ꯅꯨꯡꯉꯥꯏꯇꯕ ꯈꯣꯠꯇꯕ ꯑꯃꯨꯛ ꯑꯗꯨꯝ ꯇꯧꯕ ꯑꯗꯨꯒ
ꯍꯣꯏ ꯑꯗꯣ ꯑꯩꯒꯤꯗꯤ ꯈꯔ ꯑꯥ ꯅꯥꯇꯣꯟꯒꯨꯝꯕꯒꯤꯁꯨ ꯈꯔ ꯄ꯭ꯔꯣꯕ꯭ꯂꯦꯝ ꯂꯩꯕꯒꯤ ꯀꯣꯛꯁꯤ ꯆꯤꯛꯀꯜꯂꯦ
ꯑꯣ ꯑꯁ ꯑꯋꯥꯕꯅꯤꯅꯦ ꯑꯗꯨꯗꯣ ꯄꯨꯔꯥ ꯑꯗꯨꯃ ꯑꯩꯗꯤ ꯇꯧꯗꯦ ꯍꯥꯏꯗꯤ ꯃꯤꯅ ꯇꯧꯅꯕꯗꯒꯤ ꯈꯪꯕ ꯋꯥꯅꯦ ꯑꯃꯥ ꯐꯦꯟ ꯃꯈꯥꯗ ꯂꯩꯕꯗ ꯑꯃ ꯁꯠ ꯂꯥꯎꯅ ꯅꯥꯇꯣꯟ ꯃꯍꯤ ꯂꯥꯡꯕꯗꯣ ꯇꯧꯗꯤ ꯇꯧꯗꯦ ꯑꯗꯨꯗꯤ
ꯑꯗꯨ ꯐꯩꯌꯦ ꯑꯗꯨꯃꯥꯏꯅ ꯇꯧꯗꯕꯗꯣ ꯍꯥꯏꯗꯤ ꯋꯦꯗꯔ ꯑꯦꯅꯤ ꯋꯦꯗꯔꯗ ꯑꯦꯛꯁꯇ꯭ꯔꯤꯝꯗꯣ ꯑꯩꯉꯣꯟꯗ ꯌꯥꯝꯅ ꯑꯦꯐꯦꯛ ꯑꯣꯏꯕꯗꯣ ꯑꯗꯨ ꯑꯣꯏꯌꯦꯕ ꯍꯥꯏꯗꯤ ꯌꯥꯝꯅ ꯏꯪꯕ ꯃꯠ ꯇꯝꯗꯁꯨ ꯑꯥ ꯅꯥꯇꯣꯟꯗ ꯕ꯭ꯂꯣꯛ ꯇꯧꯔꯒ ꯂꯩꯕꯒꯤ ꯑꯃ ꯁꯣꯔ ꯍꯣꯟꯕ ꯅꯨꯡꯉꯥꯏꯇꯕꯗꯣ
ꯃꯥꯅꯦ ꯋꯥꯔꯝꯒꯅꯤ
ꯑꯥ ꯑꯗꯨꯒ ꯁꯝꯃꯜꯂꯒꯅ ꯑꯃꯨꯛ ꯑꯗꯨꯃꯥꯏꯅ ꯇꯧꯔꯒ ꯀꯣꯛ ꯑꯃꯨꯛ ꯆꯤꯛꯄ ꯌꯥꯎꯕ ꯑꯗꯩꯗꯤ ꯅꯥꯇꯣꯟ ꯃꯩꯗ ꯑꯦꯂꯔꯖꯤꯒꯨꯝꯕ ꯆꯨꯕꯩ ꯇꯥꯏꯞꯇ ꯑꯗꯨꯝ ꯇꯧꯔꯒ ꯂꯥꯛꯄꯗꯣ
ꯑꯗꯣ ꯑꯗꯨꯝꯕ ꯑꯃ ꯇꯧꯗ꯭ꯔꯦ ꯂꯥꯏꯕꯛ ꯐꯍꯧꯔꯦ ꯑꯗꯨꯗꯨꯃ
ꯍꯣꯏ
ꯌꯥꯝ ꯍꯥꯏꯗꯤ ꯃꯤꯒꯤ ꯎꯕꯗꯣ ꯌꯥꯝ ꯅꯨꯡꯉꯥꯏꯇꯕ ꯍꯥꯏꯗꯤ ꯌꯥꯝ ꯋꯥꯔꯝꯗꯧꯕꯗꯣ ꯑꯗꯨꯝ ꯈꯪꯕꯗꯣ ꯑꯩꯈꯣꯏꯅꯕꯧ ꯎꯕꯗ ꯑꯗꯨꯝ ꯈꯪꯉꯤꯗꯨꯅꯗꯤ ꯃꯁꯥꯗꯨꯗꯤ ꯌꯥꯝ ꯅꯨꯡꯉꯥꯏꯔꯝ ꯃꯣꯏꯗꯅ
ꯑꯥ ꯃꯁꯥꯗꯣ ꯅꯨꯡꯉꯥꯏꯇꯦ ꯍꯥꯏꯇꯥꯔꯦ ꯍꯥꯏꯗꯤ ꯎꯝ ꯍꯣꯏ ꯑꯩꯅ ꯒꯨꯂꯤ ꯆꯥꯗꯅ ꯈꯣꯠꯇꯅ ꯇꯧꯕ ꯌꯥꯕꯁꯨ ꯅꯠꯇ꯭ꯔꯕꯅꯤ ꯃꯁꯥꯒꯤ ꯑꯗꯨꯝ ꯅꯨꯡꯉꯥꯏꯔꯛꯇ꯭ꯔꯕꯅꯤꯅꯕ
ꯑꯣ
ꯑꯗꯨꯒꯤ ꯈꯪꯗꯦ ꯑꯗꯨ ꯌꯦꯡꯉꯅꯤ ꯍꯥꯏꯗꯤ ꯋꯦꯗꯔꯁꯦ ꯍꯥꯏꯗꯤ ꯒꯨꯂꯤ ꯎꯄꯥꯏ ꯂꯩꯇꯦ ꯑꯗꯨꯝ ꯈꯔ ꯈꯔ ꯁꯨꯃꯥꯏꯅ ꯇꯧꯔꯒ ꯑꯗꯨꯝ ꯐꯅꯕ ꯇꯧꯕ ꯇꯥꯝꯕꯅꯦ ꯌꯥꯅ ꯌꯥꯅꯕ ꯍꯥꯏꯗꯤ ꯊꯕꯛ ꯑꯃ ꯂꯦꯞꯄꯁꯨ ꯍꯥꯏꯗꯤ ꯌꯥꯝꯅ ꯀꯟꯅ ꯅꯥꯕꯃꯛꯇꯤ ꯅꯠꯇꯝꯅꯤꯅ ꯂꯦꯞꯄꯗꯨꯁꯨ ꯇꯨ ꯔꯤꯖꯟꯗꯣ ꯌꯥꯝ ꯔꯤꯖꯅꯦꯕꯜ ꯑꯣꯏꯗꯕꯗꯣ
ꯍꯩꯅꯔꯕꯗꯣ ꯁꯨꯝ ꯇꯧꯔꯕꯅꯤꯅ
ꯑꯗꯣ ꯍꯩꯅꯕ ꯍꯥꯏꯔꯒꯔꯗꯤ ꯑꯗꯨꯝ ꯃꯤꯅꯗꯤ ꯑꯁ ꯅꯪ ꯅꯥꯔꯛꯑꯦ ꯅꯥꯔꯛꯑꯦꯅ ꯍꯦꯛꯇꯥ ꯁꯣꯝꯗ ꯅꯨꯡꯇꯤ ꯈꯨꯗꯤꯡꯒꯤ ꯑꯗꯨꯃꯥꯏꯅ ꯇꯧꯈꯠꯂꯛꯑꯅꯤꯅ ꯀꯩ ꯍꯥꯏꯅꯤ ꯈꯪꯗꯦ ꯑꯗꯨ ꯑꯗꯨꯃꯥꯏꯅ ꯂꯩ
ꯀꯃꯥꯏ ꯀꯃꯥꯏꯅ ꯇꯧꯔꯤ ꯑꯇꯩ ꯑꯇꯩꯗꯤ ꯍꯥꯏꯗꯤ ꯁꯤꯃꯥ ꯅꯨꯃꯥ ꯌꯦꯡꯉꯤꯕ꯭ꯔꯥ ꯊꯕꯛ ꯆꯤꯟꯅꯕ ꯁꯤꯗ
ꯊꯕꯛꯁꯤ ꯑꯃꯨꯛ ꯍꯟꯗꯛ ꯑꯃꯨꯛ ꯆꯤꯜꯂꯦ ꯃꯃꯥꯡꯗ ꯑꯃꯨꯛ ꯌꯦꯡꯉꯝꯃꯦ ꯗ꯭ꯔꯃꯥ ꯅꯨꯡ ꯀꯣꯔꯤꯌꯥꯒꯤꯒꯨꯝꯕ ꯗꯣ ꯌꯦꯡꯉꯝꯃꯦ ꯑꯗꯣ ꯍꯧꯖꯤꯛꯇꯤ ꯑꯃꯨꯛ ꯇꯣꯛꯑꯦ ꯈꯔ ꯂꯩꯔꯒ ꯑꯃꯨꯛ ꯌꯦꯡꯉꯒꯦꯅ
ꯃꯥꯅꯦ ꯍꯧꯖꯤꯛꯇꯤ ꯁꯪꯗ꯭ꯔꯕꯅꯤꯅꯅꯦ ꯃꯤꯁꯤꯡꯁꯦ ꯌꯥꯝ ꯁꯤꯃꯥꯒ ꯌꯦꯡꯅꯕꯁꯦ ꯌꯥꯝ ꯁꯪꯅꯗ꯭ꯔꯕꯒꯤ ꯌꯥꯝ ꯌꯦꯡꯅꯗ꯭ꯔꯕ ꯃꯥꯜꯂꯦ
ꯎꯝ ꯑꯩꯗꯣ ꯉꯥꯏꯕꯒꯨꯝꯕꯁꯨ ꯌꯥꯝꯅ ꯇꯟꯕꯗꯣ ꯍꯥꯏꯗꯤ ꯑꯃꯨꯛ ꯁꯦꯔꯤꯁ ꯑꯃ ꯂꯣꯏꯒꯔꯒ ꯄꯨꯂꯞ ꯂꯣꯏꯅꯤꯡꯕꯗꯣ
ꯑꯧ ꯑꯧ ꯅꯨꯡꯉꯥꯏꯕꯅꯦ ꯑꯗꯨꯅ ꯅꯠꯇ꯭ꯔꯗꯤ ꯃꯣꯏ ꯋꯤꯛꯂꯤ ꯏꯄꯤꯁꯣꯠ ꯉꯥꯏꯕꯗꯣ
ꯋꯤꯛ ꯈꯨꯗꯤꯡꯒꯤ ꯊꯣꯛꯂꯛꯏꯅꯦꯅ ꯉꯥꯏꯔ ꯂꯩꯕꯗꯣ ꯑꯗꯨꯖꯨ ꯑꯩꯖꯨ
ꯑꯧ ꯑꯩꯁꯨ ꯋꯥꯏꯑꯦ ꯑꯗꯨꯃꯥꯏꯅ ꯇꯧꯕꯗꯣ ꯑꯅꯧꯕ ꯐꯖꯕ ꯊꯣꯛꯑꯦ ꯍꯥꯏꯔꯁꯨ ꯑꯃ ꯂꯣꯏꯕ ꯉꯥꯏꯔꯒ ꯑꯣꯢꯅ ꯌꯦꯡꯕꯗꯣ
ꯑꯥ ꯑꯥ ꯑꯥ
ꯗꯨꯃꯥꯏ ꯇꯧꯑꯦ ꯑꯩꯁꯨ
ꯍꯣꯏ ꯑꯗꯨꯗꯤ ꯍꯧꯖꯤꯛ ꯀꯃꯥꯏ ꯀꯃꯥꯏꯅꯗꯤ ꯀꯩꯅꯣ ꯇꯧꯕꯤꯔꯤ
ꯎꯝ ꯑꯩ ꯈꯪꯗꯦꯅꯦ ꯍꯝ ꯑꯗꯨꯒꯤ ꯊꯕꯛꯇꯣ ꯑꯗꯨꯝ ꯈꯔ ꯂꯩꯕꯅꯤꯅ ꯑꯗꯨꯝ ꯆꯤꯜꯂꯦꯕ
ꯑꯥ
ꯄꯤ ꯍꯥꯁ ꯗꯤ ꯇꯧꯔꯤ ꯑꯗꯨꯗꯤ ꯊꯕꯛꯇꯣ
ꯑꯣ ꯊꯦꯁꯦꯏ ꯁꯝꯃꯤꯠ ꯇꯧꯕꯤꯗꯧꯔꯕꯔꯥ ꯑꯗꯨꯗꯤ
ꯍꯗꯉꯥꯏꯔꯤꯗ ꯀꯗꯥꯏ ꯗꯒꯤ ꯊꯦꯁꯦꯏ ꯅꫭ
ꯆꯍꯤ ꯀꯌꯥꯃꯨꯛ ꯑꯣꯏꯅꯤ ꯍꯥꯏꯕꯤꯒꯦ
ꯆꯍꯤ ꯍꯧꯗ ꯉꯥꯏꯔꯦ ꯍꯥꯏꯗꯤ ꯆꯍꯤꯗꯣ ꯍꯧꯕꯗ ꯉꯥꯏꯔꯦ ꯐꯥꯔꯁ ꯏꯌꯥꯔ ꯂꯣꯏꯗ ꯉꯥꯏꯔꯤꯕ
ꯀꯝꯄ꯭ꯂꯤꯠ ꯇꯧꯕ ꯀꯣꯔꯁ ꯋꯛꯀꯨꯝꯕ ꯂꯣꯏ ꯂꯣꯏꯔꯦ ꯑꯗꯨꯗꯤ
ꯑꯥ ꯀꯣꯔꯁ ꯋꯛ ꯂꯣꯏꯔꯦ ꯑꯗꯨꯗꫭ ꯆꯍꯤ ꯑꯃ ꯂꯣꯏꯕꯒꯤ ꯑ ꯁ꯭ꯇꯦꯄꯤꯟꯗ ꯑꯃꯨ ꯇꯧꯅꯕ
ꯑꯣ ꯁ꯭ꯇꯦꯄꯤꯟꯒꯨꯝꯕꯗꯤ ꯔꯦꯒꯨꯂꯔꯂꯤ ꯑꯗꯨꯝ ꯂꯥꯛꯄ꯭ꯔꯥ ꯀꯃꯥꯏꯅ ꯇꯧꯏꯤ
ꯂꯥꯛꯑꯦ ꯂꯥꯛꯑꯦ ꯊꯥ ꯈꯨꯗꯤꯡꯒꯤ ꯐꯪꯉꯦ ꯐꯖꯥꯅ
ꯑꯣ ꯑꯣ ꯖꯦ ꯑꯥꯔ ꯑꯦꯐ ꯀꯤ ꯑꯣꯏꯗꯣꯏꯔꯥ ꯁꯥꯏꯄꯦꯟ
ꯖꯦ ꯑꯥꯔ ꯑꯦꯐꯇ ꯅꯠꯇ ꯑꯩꯈꯣꯏ ꯆꯠꯗꯤ ꯖꯦ ꯑꯥꯔ ꯑꯦꯐꯀꯤꯗꯣ ꯄꯤꯌꯦ ꯑ ꯖꯦ ꯑꯥꯔ ꯑꯦꯐ ꯐꯥꯎꯗ꯭ꯔꯁꯨ ꯖꯦ ꯑꯥꯔ ꯑꯦꯐ ꯀꯤꯗꫭ ꯄꯤꯑꯕ
ꯑꯣ ꯑꯗꯨ ꯏꯟꯁꯇꯤꯇ꯭ꯌꯨꯠ ꯃꯈꯥ ꯄꯣꯜꯂꯦꯀꯣ ꯍꯥꯏꯅꯦ
ꯃꯥꯅꯦ ꯃꯥꯅꯦ ꯃꯥꯅꯦ ꯏꯟꯁꯇꯤꯇ꯭ꯌꯨꯠ ꯃꯈꯥ ꯄꯣꯜꯂꯦ ꯑꯗꯨꯗꯣ ꯂꯣꯏꯅꯃꯛꯇꯕꯨꯗꯤ ꯄꯤꯗꯕꯅꯤ
ꯎꯝ ꯎꯝ ꯅꯠꯇ꯭ꯔꯒꯗꯤ ꯑꯗꯨꯝ ꯅꯣꯔꯃꯦꯜꯂꯤ ꯑꯣꯏꯕꯗ ꯍꯣꯏ ꯂꯤꯁꯤꯡ ꯅꯤꯄꯥꯟꯒꯨꯝꯕ ꯇꯪ ꯐꯪꯕꯁꯨ ꯂꯩꯌꯦꯅ ꯍꯥꯏ
ꯅꯤꯄꯥꯟꯒꯨꯝꯕ ꯐꯪꯅꯕꯅꯦ ꯑꯅꯝꯕꯅ ꯑꯗꯨꯒ ꯑꯇꯣꯞꯄ ꯑꯦꯟ ꯑꯥꯏ ꯇꯤ ꯑꯥꯏ ꯑꯥꯏ ꯗꯤ ꯑꯥꯏ ꯑꯥꯏ ꯑꯦꯝꯒꯨꯝꯕꯗ ꯃꯣꯏꯗꯅ ꯑꯃꯨꯛ ꯌꯥꯝꯅ ꯐꯪꯕ
ꯑꯥ ꯐꯪꯉꯦ ꯍꯣꯏ ꯑ ꯑꯩꯈꯣꯏ ꯏꯃꯥꯟꯅꯕꯤꯒꯨꯝꯕꯁꯨ ꯇꯧꯕ ꯌꯥꯎꯋꯦ ꯑꯗꯣ ꯑꯗꯨꯝ ꯐꯪꯉꯦꯕ ꯄꯩꯁꯥꯗꯣ ꯑꯗꯨꯒꯤ ꯍꯥꯏꯗꯤ ꯗꯥꯏꯔꯦꯛ ꯖꯦ ꯑꯥꯔ ꯑꯦꯐ ꯐꯪꯗ ꯇꯥꯔꯁꯨ ꯑꯗꯣ ꯖꯦ ꯑꯥꯔ ꯑꯦꯐ ꯐꯪꯕ ꯇꯥꯔꯁꯨ ꯅꯦꯠꯀꯤ ꯃꯣꯏꯒꯤ ꯃꯥꯔꯛꯇꯣ ꯑꯗꯨꯗꯁꯨ ꯗꯤꯄꯦꯟ ꯇꯧꯕ ꯃꯥꯜꯂꯦ ꯍꯥꯏꯗꯤ ꯑꯗꯨꯒꯤ ꯄꯩꯁꯥꯗꯣ ꯐꯪꯅꯕ ꯑꯩ ꯆꯥꯎꯔꯥꯛꯄ ꯑꯥꯏꯗꯤꯌꯥ ꯈꯛ
ꯑꯣ ꯁꯨꯃꯥꯏꯅ ꯇꯧꯋꯦ ꯍꯥꯏꯗꯤ ꯎꯝ ꯑꯩꯅ ꯀꯩꯒꯨꯝꯕ ꯅꯦꯠꯇꯪ ꯐꯥꯎꯔꯒ ꯖꯦ ꯑꯥꯔ ꯑꯦꯐ ꯄꯩꯁꯥ ꯐꯪꯕꯗꯣ ꯏꯟꯁꯇꯤꯇ꯭ꯌꯨꯠ ꯑꯟ ꯑꯥꯏꯇꯤ ꯑꯥꯏ ꯑꯥꯏꯇꯤꯒꯨꯝꯕꯗꯥ ꯑꯣꯔꯗꯤ ꯑꯗꯨꯝ ꯐꯪꯒꯅꯦꯕ ꯅꯪ ꯋꯦꯗꯔ ꯅꯦꯠꯇ ꯃꯥꯔ ꯋꯥꯡꯒꯦꯔꯥ ꯋꯥꯡꯉꫭꯑꫭꯔ ꯅꯦꯠꯇꯣ ꯍꯥꯎꯔꯗꯤ ꯐꯪꯉꯅꯦꯕꯀꯣ ꯑꯗꯨꯒ
ꯑꯇꯣꯞꯄ ꯁꯦꯟꯇ꯭ꯔꯦꯜ ꯌꯨꯅꯤꯚꯔꯁꯤꯇꯤ ꯃꯌꯥꯝꯁꯤꯗ ꯇꯝꯃꯛꯁꯨ ꯅꯦꯠꯇꯪ ꯐꯥꯎꯔꯒ ꯖꯤ ꯑꯥꯔ ꯑꯦꯐꯀꯤ ꯄꯩꯁꯥ ꯐꯪꯕ ꯌꯥꯏꯑꯕ ꯑꯗꯨꯗꯨꯅ ꯑꯃꯨꯛ ꯑꯩꯟ ꯑꯩꯐ ꯑꫭ ꯕꯤ ꯁꯤ ꯀꯦ ꯀꯥꯒꯨꯝꯕ
ꯑꯥ ꯑꯗꯨꯗꯣ ꯍꯧꯖꯤꯛꯇꯤ ꯑꯃꯨꯛ ꯄꯤꯈꯤꯗ꯭ꯔꯕ ꯃꯥꯜꯂꯦ ꯍꯥꯏꯗꯤ ꯆꯍꯤ ꯑꯍꯨꯝ ꯃꯔꯤ ꯃꯃꯥꯡꯗꯗꯤ ꯑꯗꯨꯒꯤ ꯑꯣꯞꯁꯟꯗꯣ ꯊꯣꯛꯂꯛꯑꯝꯕꯅꯦꯕ
ꯎꯝ ꯎꯝ
ꯑꯗꯣ ꯍꯟꯗꯛ ꯆꯍꯤ ꯑꯃ ꯁꯨꯃꯥꯏꯅ ꯇꯧꯕꯗꯩꯗꯤ ꯂꯦꯞꯈ꯭ꯔꯕ ꯈꯪꯗꯦ ꯑꯗꯨꯒ ꯃꯤꯅꯁꯨ ꯐꯪꯗ꯭ꯔꯦ ꯈꯣꯠ ꯇ꯭ꯔꯦ ꯀꯥꯏꯅꯒ
ꯑꯣ ꯇꯨꯊꯥꯎꯖꯟ ꯀꯩꯅꯣ ꯕꯥꯎꯗꯤ ꯄꯤꯔꯝꯕꯅꯦ ꯇꯨ ꯊꯥꯎꯖꯟ ꯀꯌꯥꯅꫭ ꯐꯣꯔꯇꯤꯟ ꯐꯣꯔꯇꯤꯟ ꯇꯨ ꯊꯥꯎ ꯐꯣꯔꯇꯤꯟ ꯑꯩ ꯇꯨ ꯊꯥꯎꯖꯟ ꯇ꯭ꯋꯦꯟꯇꯤ ꯐꯣꯔꯗ ꯐꯥꯎꯗꯥꯗꯤ ꯄꯤꯔꯝꯕ ꯃꯥꯜꯂꯦ
ꯑꯣ ꯑꯗꯨꯅꯦ ꯍꯥꯏꯁꯦ ꯑꯗꯨꯗ ꯑꯥ ꯈꯪꯗ꯭ꯔꯦ ꯑꯩꯒꯤꯅ ꯃꯦꯟꯍꯧꯗ꯭ꯔꯦ ꯑꯗꯨꯒꯤꯗꯨꯗ ꯑꯗꯨꯒꯤ
ꯑꯣ ꯑꯣ ꯑꯣ ꯑꯦꯅꯦꯕꯣ ꯕꯤꯁꯤꯗꯣ ꯈꯣꯠꯍꯧꯗ꯭ꯔꯕ ꯑꯧ ꯈꯣꯠꯍꯧꯗ꯭ꯔꯗꯤ ꯃꯥꯛ ꯋꯥꯡꯉꯁꯨ ꯑꯃꯨꯛ ꯐꯪꯉꯣꯏꯗꯣꯏꯅꯦ ꯑꯗꯨꯁꯨ
ꯍꯦ ꯐꯪꯉꯣꯏꯗꯣꯏꯅꯦ ꯑꯗꯨꯒꯤꯗꯨꯅꯦ ꯑꯗꯨꯅ ꯈꯪꯗꯦ ꯀꯩꯅꯣ ꯑꯥꯏ ꯑꯥꯏ ꯇꯤꯒꯨꯝꯕꯗꯗꯤ ꯑꯗꯨꯝ ꯑꯗꯨꯒꯤꯗꯣ ꯗꯤꯐ꯭ꯔꯦꯟꯁꯇ ꯂꯩꯇꯕꯅꯤꯅꯗꯤ ꯀꯩꯁꯨ ꯄ꯭ꯔꯣꯕ꯭ꯂꯦꯝ ꯂꯩꯇꯕ ꯌꯥꯔꯦ ꯐꯥꯎꯗ꯭ꯔꯁꯨ ꯑꯗꯨ ꯃꯣꯏꯗꯤ ꯑꯦꯟꯇ꯭ꯔꯥꯟꯁ ꯑꯗꯨꯝ ꯇꯣꯉꯥꯟꯅ ꯑꯃꯨꯛ ꯊꯥꯗꯥꯏꯅꯦ ꯄꯤ ꯍꯩꯢ
ꯑꯥ ꯍꯣꯏ ꯃꯣꯏꯒꯤꯗꯣ ꯔꯤꯇꯔꯟ ꯔꯤꯇꯟ ꯑꯃꯨꯛ ꯊꯥꯔꯦꯗꯅ ꯑꯗꯨꯒ ꯔꯤꯇꯔꯟ ꯊꯥꯔꯒ ꯃꯣꯏ ꯒꯦꯠꯀꯨꯝꯕ ꯐꯥꯎꯔꯗꯤ ꯔꯤꯇꯔꯟ ꯊꯥꯔꯔꯣꯏ ꯑꯗꯨꯗꯥꯏꯔ ꯏꯟꯇꯔꯚꯤꯌꯨ
ꯎꯝ
ꯑꯗꯨꯗꯨꯒ ꯀꯩꯅꯣ ꯏꯟꯇꯔꯚꯤꯌꯨꯗꯤ ꯂꯣꯏꯅ ꯄꯤꯒꯅꯤ
ꯑꯣ ꯍꯣꯏ ꯑꯗꯨꯅꯦ ꯍꯥꯏꯁꯦ ꯏꯟꯇꯔꯚꯤꯌꯨꯒ ꯀꯩꯅꯣ ꯔꯤꯇꯔꯟꯒꯁꯨ ꯑꯃꯨꯛ ꯇꯣꯉꯥꯟꯅ ꯃꯣꯏꯗꯣ ꯇꯧꯋꯦꯅ ꯍꯥꯏꯕ
ꯑꯥ ꯔꯤꯇꯔꯟꯗꯨ ꯅꯪ ꯒꯦꯠ ꯐꯥꯎꯗꯕꯅꯦ ꯊꯥꯎꯗꯕꯒꯨꯝꯕꯗꯣ ꯑꯗꯨꯝꯕꯗꯣ ꯑꯗꯨꯝꯕꯗꯣ ꯄꯤꯅꯤ ꯃꯣꯏꯅ
ꯍꯣꯏ ꯑꯣ ꯍꯣꯏ ꯑꯗꯨꯒꯨꯝꯕꯗ ꯐꯪꯉꯒꯕꯨꯗꯤ ꯐꯔꯦ
ꯍꯣꯏ ꯑꯗꯨ ꯑꯗꯨꯝ ꯍꯥꯏꯖꯦ ꯑꯃꯃꯝꯒꯤ ꯅꯨꯡꯉꯥꯏꯕ ꯅꯨꯡꯉꯥꯏꯕ ꯑꯃꯃꯝꯗꯨꯗ ꯍꯥꯏꯕꯤ ꯏꯟꯁꯇꯤꯇ꯭ꯌꯨꯠ ꯑꯐꯕꯗ ꯇꯧꯕꯩ ꯑꯐꯕꯁꯨ ꯂꯩ ꯑꯗꯨ ꯌꯥꯝꯗꯤ ꯋꯥꯏꯗꯅ
ꯍꯣꯏ ꯏꯟꯁꯇꯤꯇ꯭ꯌꯨꯠ ꯑꯐꯕꯅ ꯂꯦꯞ ꯂꯦꯞꯀꯨꯝꯕꯗꯣ ꯑꯗꯨꯝ ꯐꯦꯁꯤꯂꯤꯇꯤ ꯐꯪꯉꯦ ꯑꯗꯩꯗꯤ ꯁꯣꯐ ꯀꯩ ꯍꯥꯏꯅꯤ ꯑꯦꯅꯤꯊꯤꯡ ꯏꯟꯐ꯭ꯔꯥꯁ꯭ꯇ꯭ꯔꯛꯆꯔ
ꯍꯣꯏ ꯑꯗꯨ ꯑꯗꯨ ꯃꯌꯥꯝ ꯐꯪꯉꯤꯗꯨꯏ ꯃꯌꯥꯝꯗꯨꯒꯤ ꯑꯗꯨꯝ ꯑꯋꯥꯕꯗꯨꯁꯨ ꯑꯗꯨꯝ ꯂꯥꯛꯑꯦ ꯑꯗꯨꯗꯨꯒ ꯀꯩꯅꯣꯗꯣ
ꯑꯥ
ꯑꯗꯨꯝ ꯑꯇꯣꯞꯄ ꯌꯨꯅꯤꯚꯔꯁꯤꯇꯤꯗ ꯇꯧꯔꯒ ꯑꯗꯨꯝ ꯀꯨꯏꯅꯁꯨ ꯆꯪꯕꯀꯣ ꯂꯣꯏ ꯉꯝꯗꯕ ꯍꯥꯏꯗꯤ ꯄꯦꯄꯔ ꯐꯣꯡꯕ ꯈꯣꯠꯄꯗꯣ
ꯍꯣꯏ ꯑꯗꯨ ꯁꯇ꯭ꯔꯤꯛ ꯆꯍꯤ ꯀꯩꯅꯣ ꯑꯥꯏ ꯑꯥꯏ ꯇꯤꯁꯦ ꯆꯍꯤ ꯃꯔꯤꯗꯤ ꯑꯦꯠꯂꯤꯁ ꯆꯪꯕ ꯃꯥꯜꯂꯦ ꯃꯣꯏꯗꯣ
ꯀꯥꯏꯔꯦ ꯃꯔꯤꯅꯣ ꯇꯔꯦꯠꯁꯦ ꯌꯥꯝꯅ ꯅꯣꯔꯃꯦꯜ ꯑꯣꯏ
ꯇꯔꯦꯠ ꯍꯥꯏꯔꯛꯄ꯭ꯔꯣ ꯑꯣ ꯈꯪꯗꯦ ꯑꯩꯗꯤ
ꯍꯥꯏꯗꯤ ꯍꯣꯏ ꯂꯣꯏꯕꯗꯤ ꯌꯥꯏꯕ ꯃꯔꯤꯗ ꯂꯣꯏꯕꯗꯤ ꯑꯩꯅ ꯂꯣꯏꯕ ꯌꯥꯏꯑꯕꯀꯣ ꯍꯥꯏꯗꯤ ꯆꯍꯤ ꯄꯤ ꯃꯣꯏꯒꯤ ꯔꯨꯜꯕꯨꯛ ꯀꯌꯥ ꯂꯩꯅꯕꯅꯣ ꯈꯪꯗꯦ ꯑꯦꯟꯅꯥꯏꯇꯤꯗꯗꯤ ꯇꯧꯔꯤꯁ ꯁꯨꯃꯥꯏꯅ ꯇꯧꯋꯦꯕ ꯎꯝ ꯇꯨ ꯄꯣꯏꯟ ꯐꯥꯏꯚ ꯌꯔꯁꯇꯒꯤ ꯅꯪ ꯑꯦꯂꯤꯖꯤꯕꯤꯂꯤꯇꯤ ꯂꯣꯢꯅ ꯑꯩꯅ ꯐꯨꯜꯐꯤꯜ ꯇꯧꯔꯗꯤ ꯁꯃꯤꯠ ꯇꯧꯕ ꯌꯥꯔꯦ ꯅꯪ ꯔꯤꯒꯨꯂꯔ ꯏꯁꯇꯨꯗꯦꯟ ꯑꯣꯏꯔꯒꯗꯤ ꯑꯗꯨꯒ ꯀꯩꯅꯣꯗꯅ ꯑꯩ ꯑꯗꯨ ꯄꯦꯄꯔ ꯐꯣꯡꯒꯗꯕ ꯑꯗꯨ ꯅꯪ ꯄꯦꯄꯔ ꯑꯍꯨꯝ ꯑꯗꯨ ꯄꯦꯕꯔ ꯐꯣꯡꯕꯁꯦ ꯑꯔꯥꯏꯕ ꯅꯠꯇꯦꯗꯅ ꯑꯗꯨꯅ ꯍꯥꯏꯗꯤ ꯆꯍꯤ ꯇꯔꯦꯠꯁꯦ ꯂꯥꯏꯔꯤ ꯌꯥꯝ ꯅꯣꯔꯃꯦꯜ ꯑꯣꯏ ꯃꯣꯏꯗꯅ ꯀꯩꯒꯤꯅꯣꯗ ꯀꯣꯔꯁ ꯋꯛꯁꯤꯗ ꯌꯥꯝꯅ ꯏꯝꯐꯦꯁꯤꯁ ꯄꯤꯕ ꯑꯗꯨꯅ ꯀꯣꯔꯁ ꯔꯥꯛ ꯃꯇꯝꯗꯣ ꯀꯩꯝ ꯇꯧꯕ ꯉꯝꯗꯕ
ꯑꯗꯨꯅꯦ ꯊꯜꯂꯦ ꯈꯪꯗꯦ ꯄꯤ ꯑꯩꯆ ꯗꯤꯁꯦ ꯃꯊꯥ ꯁꯥꯏ ꯑꯩꯁꯤꯅꯦ ꯑꯃꯨꯛ ꯂꯣꯏꯔꯛꯑꯀꯥꯟꯗ ꯊꯕꯛ ꯑꯃꯨꯛ ꯐꯪ
ꯃꯥꯅꯦ ꯑꯋꯥꯕꯅꯤꯀꯣ ꯀꯥꯅꯕꯣꯟꯇꯦ
ꯍꯣꯏ ꯑꯗꯨꯒꯤꯅꯤ ꯑꯣ ꯃ ꯃꯇ ꯍꯣꯏ ꯍꯣꯏ ꯍꯣꯏ ꯍꯣꯏ ꯑꯗꯨꯅꯦ ꯑ ꯎꯝ ꯍꯣꯏ ꯃꯇꯝꯁꯤ ꯂꯣꯏꯔꯕ ꯃꯥꯜꯂꯦ ꯑꯥ ꯑꯥ ꯑꯩꯁꯨ ꯌꯥꯔꯦ ꯊꯝꯃꯦ ꯊꯝꯃꯦ꯫